ꯀꯔꯤ ꯀꯔꯤ ꯇꯧꯋꯦ
ꯑꯩꯗꯤꯀꯣ ꯍꯧꯖꯤꯛ ꯋꯥꯀꯤꯡ ꯆꯠꯂꯤꯌꯦ
ꯑꯣ ꯑꯩꯁꯨ ꯋꯥꯀꯤꯡ ꯆꯠꯂꯤꯌꯦ
ꯑꯌꯥ ꯃꯅꯩꯌꯦ ꯑꯗꯨꯗꯤ
ꯍꯣꯏ ꯍꯧꯖꯤꯛꯇꯨ ꯑꯣꯏꯗꯔꯗ ꯌꯥꯝꯅ ꯐꯥꯔꯦ ꯑꯗꯨꯅ ꯑꯩꯗꯤ ꯋꯥꯛꯀꯤꯡ ꯆꯠꯂꯦ
ꯍꯣꯏ ꯅꯨꯡꯁꯥꯁꯨ ꯌꯥꯝ ꯁꯥꯗꯕꯤꯗ ꯅꯨꯡꯉꯥꯏꯀꯣ ꯁꯤꯅ
ꯍꯣꯏ ꯍꯣꯏ ꯍꯣꯏ ꯑꯗꯨꯅ ꯌꯥꯝ ꯅꯨꯡꯉꯥꯏꯔꯦ
ꯋꯥꯥꯛꯀꯤꯡ ꯈꯔ ꯆꯠꯇ꯭ꯔꯗꯤ ꯏꯁꯥꯁꯦ ꯌꯥꯗ꯭ꯔꯦ ꯑꯩꯗꯣ ꯌꯥꯝꯅ ꯅꯣꯏꯔꯦꯕ ꯀꯣ ꯏꯁꯥꯗꯣ ꯑꯗꯨꯅꯀꯣ ꯈꯔ ꯋꯥꯥꯍꯟꯗ꯭ꯔꯒꯗꯤꯀꯣ ꯋꯥꯀꯤꯡ ꯈꯔ ꯆꯠꯄꯥ ꯑꯦꯛꯁꯔꯁꯥꯏꯁ ꯈꯔ ꯇꯧꯗ꯭ꯔꯗꯤ ꯌꯥꯗ꯭ꯔꯦꯕ
ꯑꯣ
ꯑꯗꯨ ꯅꯅꯦ ꯅꯪꯁꯨ ꯅꯪ ꯅꯪꯗꯤ ꯅꯨꯡꯇꯤꯒꯤ ꯆꯠꯄ꯭ꯔꯣ
ꯑꯩꯗꯤ ꯍꯥ
ꯅꯨꯡꯇꯤꯒꯤ ꯋꯥꯀꯤꯡ ꯆꯠꯄ꯭ꯔꯣ
ꯑꯩꯁꯨ ꯋꯥꯀꯤ ꯆꯄꯄꯦ ꯑꯦꯕ꯭ꯔꯤ ꯗꯦ ꯇ ꯆꯠꯇ°
ꯅꯣꯡ ꯅꯣꯡꯐꯥꯗꯣꯛ ꯆꯠꯂꯤꯔꯣ
ꯅꯠꯇꯦ ꯑꯗꯨꯝꯃꯥꯏꯅ ꯇꯥꯏꯃꯤꯡꯗꯣ ꯑꯁꯤ ꯇꯥꯏꯃꯤꯡꯗꯨꯀꯣ
ꯑꯥ ꯑꯣ ꯑꯣ ꯆꯠꯂꯦ ꯍꯥꯏꯔꯣ ꯆꯠꯇꯦ ꯍꯥꯏꯔꯣ
ꯆꯠꯂꯦ ꯍꯣꯏ ꯅꯪꯁꯨ ꯆꯠꯄ꯭ꯔꫭ
ꯎꯝ ꯑꯩꯗꯤ ꯅꯨꯡꯇꯤꯒꯤ ꯆꯠꯂꯦ ꯌꯥꯗ꯭ꯔꯦ ꯑꯩꯗꯣ ꯌꯥꯝ ꯐꯦꯠ ꯑꯣꯏꯔꯦꯕ ꯑꯩꯒꯤ ꯀꯦꯖꯤꯗꯣ ꯈꯪꯕ꯭ꯔꯥ ꯐꯤꯞꯇꯤ ꯍꯦꯜꯂꯦꯕꯀꯣ
ꯍꯣꯏ
ꯑꯗꯨꯅ ꯋꯥꯛꯀꯤꯡ ꯆꯠꯇ꯭ꯔꯗꯤ ꯌꯥꯗ꯭ꯔꯦ ꯃꯇꯝ ꯈꯔꯥ ꯂꯩꯔꯗꯤ ꯖꯤꯝꯁꯨ ꯖꯣꯏꯟ ꯑꯩꯁꯦ ꯖꯤꯝꯗꯣꯁꯨ ꯌꯥꯎꯁꯨ ꯌꯥꯎꯁꯟꯗꯣꯏꯅꯦ ꯈꯔ ꯏꯁꯥꯗꯣ ꯐꯅꯕ
ꯀꯔꯤꯗ ꯖꯤꯝꯁ ꯑꯃ ꯅꯪ ꯆꯠꯄꯅꯦ ꯆꯠꯈꯤꯅꯤ
ꯎꯝ ꯑꯩꯗꯣ ꯍꯧꯖꯤꯛ ꯔꯦꯟꯇ ꯂꯩꯌꯦꯕꯀꯣ ꯑꯩꯈꯣꯏ ꯔꯦꯟꯠꯀꯤ ꯃꯅꯥꯛꯇ ꯖꯤꯝ ꯑꯃ ꯂꯩꯌꯦꯕꯀꯣ
ꯍꯣꯏ
ꯑꯗꯨꯗ ꯆꯠꯇꯣꯏꯅꯦ ꯑꯩꯅ ꯌꯥꯎꯒꯦꯅ ꯍꯥꯏꯔꯨꯔꯦ ꯃꯣꯏꯅꯁꯨ ꯍꯣꯏ ꯂꯥꯛꯑꯣ ꯅꯪ ꯌꯥꯕ ꯀꯥꯟꯗꯅ ꯍꯥꯏꯔꯛꯑꯦ
ꯑꯣ ꯑꯣ ꯑꯩꯁꯨ ꯑꯩꯒꯤ ꯑꯁꯤ ꯀꯣꯔꯁ ꯂꯣꯏꯔꯦꯗꯤꯀꯣ ꯌꯨꯝꯗ ꯆꯥꯔꯒ ꯂꯥꯛꯇ꯭ꯔꯒ ꯑꯩꯁꯨ ꯖꯤꯝꯗ ꯆꯠꯀꯅꯤꯅ ꯑꯗꯨꯏ ꯍꯧꯖꯤꯛ ꯍꯣꯁꯇꯦꯜꯗ ꯐꯝꯔꯒ ꯑꯗꯨꯝ ꯀꯔꯤꯁꯨ ꯊꯥꯕꯛꯁꯨ ꯇꯧꯗ꯭ꯔꯤꯅ ꯑꯩꯗꯨ ꯌꯥꯝꯅ ꯁꯦꯠ ꯑꯣꯏꯈ꯭ꯔꯦ ꯑꯗꯨꯅ ꯑꯩꯗꯤ ꯌꯨꯝꯗ ꯆꯠꯂꯒ ꯀꯣ ꯈꯤꯇꯪꯗꯨ ꯁꯦꯠ ꯂꯣꯁ ꯇꯧꯅꯤꯡꯉꯦ ꯑꯗꯨꯅꯦ ꯑꯩꯁꯨ ꯖꯤꯝꯗ ꯆꯠꯅꯤꯡꯅꯦ ꯆꯥꯛ ꯆꯥꯒꯦ
ꯎꯝ ꯀꯌꯥꯝ ꯋꯥꯠꯂꯤꯒꯦ ꯂꯣꯏꯒꯗꯕ
ꯍꯧꯖꯤꯛꯇꯨ ꯊꯥꯑꯃꯒ ꯑꯗꯨꯃꯥꯏꯅ ꯊꯝꯃꯒ ꯑꯁꯤꯗꯤꯒꯨꯝꯅꯀꯣ
ꯎꯝ ꯑꯣ ꯑꯗꯨꯗꯤ ꯀꯨꯏꯁꯜꯂꯛꯇ꯭ꯔꯦꯀꯣ ꯂꯣꯏꯒꯗꯕ
ꯍꯣꯏ ꯍꯣꯏ
ꯂꯣꯏꯁꯜꯂꯣ ꯑꯗꯨ ꯂꯣꯏꯁꯜꯂꯗꯤ ꯅꯪ ꯀꯗꯥꯏꯗ ꯑꯦꯛꯁꯄꯤꯔꯤꯌꯦꯟꯁ ꯇꯥꯟꯕ ꯆꯠꯇꯣꯏꯅꯣ
ꯑꯩꯗꯤ ꯍꯧꯖꯤꯛꯇꯨ ꯈꯪꯗ꯭ꯔꯦ ꯑꯩꯗꯤ ꯀꯣ ꯑꯩ ꯀꯤ ꯎꯝ ꯆꯤꯆꯦ ꯑꯃ ꯂꯩꯌꯦ ꯑꯗꯨꯒ ꯃꯥꯗꯣ ꯑꯉꯥꯡ ꯂꯩꯌꯦꯀꯣ ꯑꯗꯣ ꯃꯥꯅꯥ ꯎꯝ ꯑꯩꯗꯤ ꯂꯣꯏꯔꯗꯤꯀꯣ ꯃꯥꯒꯤ ꯕꯦꯕꯤ ꯁꯤꯠꯇꯧꯔ ꯑꯗꯨꯝ ꯑꯗꯨꯃꯥꯏꯅ ꯑꯩꯉꯣꯟꯗ ꯈꯥꯔ ꯈꯤꯇꯪ ꯍꯥꯎꯋꯦꯀꯣ
ꯑꯥ
ꯑꯣꯏꯔꯁꯨ ꯑꯩꯁꯨ ꯑꯣ ꯄꯦꯃꯦꯟ ꯄꯤꯌꯣ ꯑꯗꯨꯃꯥꯏꯅ ꯀꯣ
ꯎꯝ
ꯑꯗꯨ ꯑꯣꯏꯔꯁꯨ ꯍꯣꯏ ꯍꯣꯏ ꯄꯤꯒꯦ ꯄꯤꯒꯦ ꯑꯗꯨꯝ ꯍꯥꯏ ꯑꯗꯨ ꯑꯣꯏꯔꯁꯨ ꯑꯩꯒꯤ ꯏꯆꯦꯒꯤꯁꯨ ꯑꯗꯨ ꯄꯥꯝꯗꯦ ꯄꯥꯝꯗꯦ ꯈꯤꯇꯪ ꯍꯧꯖꯤꯛꯇꯨꯀꯣ ꯀꯣꯟꯐ꯭ꯌꯨꯖ ꯆꯠꯂꯦ ꯍꯧꯖꯤꯛ ꯇꯣ
ꯑꯣ ꯃꯄꯥꯟ ꯂꯝꯗꯒꯗꯤ ꯆꯠꯂꯣꯏꯗ꯭ꯔꯣ
ꯈꯪꯗ꯭ꯔꯦ ꯍꯧꯖꯤꯛꯇꯣ ꯄ꯭ꯂꯥꯟꯗꯣ ꯑꯃꯁꯨ ꯂꯩꯇꯦ ꯍꯧꯖꯤꯛ ꯅꯪꯗꯤ ꯀꯗꯥꯏꯗꯅ ꯑꯦꯛꯁꯄꯤꯔꯤꯌꯦꯟꯁ ꯆꯠꯀꯅꯤ
ꯑꯩꯗꯤ ꯑꯗꯨꯝ ꯁ꯭ꯋꯥꯏ ꯃꯅꯥꯛ ꯅꯛꯄꯗ ꯑꯣꯏꯅ ꯆꯠꯂꯅꯤ ꯃꯄꯥꯟ ꯂꯝꯗ ꯆꯠꯄꯗꯣ ꯑꯩꯈꯣꯏ ꯃꯃꯥ ꯍꯣꯏꯅꯁꯨ ꯌꯥꯗꯦ ꯑꯗꯨꯅ ꯁꯤꯗ ꯂꯩꯔꯣ ꯑꯗꯨꯒ ꯇꯧꯔꯣꯅ ꯍꯥꯏꯔꯦ
ꯀꯩꯒꯤꯅꯣ ꯅꯪ ꯅꯪ ꯅꯪꯗꯨ ꯃꯄꯥꯟꯗ ꯆꯠꯄ ꯌꯥꯗꯦ
ꯈꯪꯗꯦ ꯀꯩꯒꯤꯅꯣ ꯑꯩꯒꯤꯗꯣ ꯇꯨ ꯕ꯭ꯔꯗꯔ ꯂꯩꯌꯦꯕꯀꯣ ꯑꯩꯒꯤ ꯃꯊꯛꯇ ꯑꯌꯥꯝꯕ ꯑꯅꯤ ꯂꯩꯌꯦꯕ
ꯎꯝ
ꯃꯣꯏ ꯑꯅꯤꯅ ꯑꯉꯥꯡꯅ ꯑ ꯅꯨꯄꯤꯅ ꯃꯄꯥꯟ ꯆꯠꯄꯗꯣ ꯐꯠꯇꯦ ꯑꯉꯥꯡ ꯃꯥꯡꯒꯅꯤ ꯑꯗꯨꯅ ꯆꯠꯄ ꯌꯥꯔꯣꯏ ꯇꯧꯒꯦ ꯍꯥꯏꯔꯁꯨ ꯁꯤꯗ ꯇꯧꯋꯣ ꯈꯣꯠꯂꯣꯅ ꯍꯥꯏꯔꯒ ꯒ ꯂꯩꯔꯕ
ꯑꯣ
ꯍꯣꯏ ꯅꯨꯡꯉꯥꯏꯇꯦ ꯑꯩꯅꯗꯤ ꯆꯠꯀꯦ ꯀꯨꯏꯔꯣꯏ ꯍꯥꯏꯕꯅꯦ ꯃꯣꯏꯅ ꯆꯠꯄ ꯌꯥꯔꯣꯏ ꯆꯠ ꯀꯦ ꯍꯥꯏꯔꯁꯨ ꯅꯪꯗꯣ ꯃꯦꯔꯤꯖ ꯇꯧꯔꯕ ꯃꯇꯨꯡꯗ ꯑꯩꯒꯤ ꯍꯁꯕꯦꯟꯒꯤ ꯑꯣꯏꯅ ꯆꯠꯂꯨ ꯍꯥꯏꯌꯦ꯫
ꯑꯣꯍꫭ ꯍꯣꯏ ꯑꯗꯨꯁꯨ ꯑꯗꯨꯁꯨ ꯐꯔꯦ꯫
ꯑꯗꯨ ꯑꯣꯏꯔꯗꯤ ꯅꯪ ꯅꯨꯞꯄ ꯂꯩꯕ꯭ꯔꯣ꯫
ꯂꯩꯇꯦꯗꯥ꯫
ꯑꯦ ꯃꯆꯤꯟ ꯊꯤꯎꯅꯨ ꯍꯥꯏꯌꯣ ꯑꯦ ꯀꯥꯏꯗꯦ꯫
ꯑꯁꯦꯡꯕꯒꯤ ꯂꯩꯇꯦ ꯑꯩꯗꯣ ꯑꯩꯗꯣ ꯍꯧꯖꯤꯛ-ꯍꯧꯖꯤꯛ ꯈꯔꯤ꯫
ꯀꯩꯕ꯭ꯔꯣ ꯑꯩꯉꯣꯟꯗꯗꯤ꯫
ꯏꯀꯥꯏꯕꯒꯤ ꯋꯥ ꯅꯠꯇꯦꯗꯥ ꯁꯨꯝ ꯂꯩ
ꯑꯗꯨ ꯑꯣꯏꯔꯗꯤ ꯍꯥꯏꯌꯣ ꯑꯦꯁ ꯀꯥꯏꯗꯦꯍꯦ꯫
ꯑꯩꯗꯨ ꯈꯤꯇꯪ-ꯈꯤꯇꯪ ꯈꯪꯉꯦ ꯅꯪꯗꯨ ꯂꯩꯌꯦ ꯑꯗꯨꯃꯥꯏꯅ ꯈꯤꯇꯪ ꯈꯪꯉꯦ ꯑꯗꯨꯅ ꯑꯩꯅ ꯍꯥꯏꯌꯦꯟ ꯅꯪꯉꯣꯟꯗꯅ ꯅꯪ ꯅꯪꯒꯤ ꯃꯥꯎꯠꯗ ꯍꯥꯏꯔꯁꯨ ꯅꯨꯡꯉꯥꯏꯔꯦꯀꯣ꯫
ꯑ꯫
ꯑꯅ ꯇꯥꯛꯄꯗꯣ ꯑꯗꯨꯅꯦ ꯑꯩꯅ ꯅꯪꯉꯣꯟꯗ ꯍꯥꯏꯕꯅꯤ ꯅꯨꯄꯥ ꯂꯩꯌꯦꯀꯣ꯫
ꯍꯣꯏ ꯍꯣꯏ꯫
ꯍꯥꯏ-ꯍꯥꯏ ꯈꯪꯉꯦ ꯑꯩꯅ꯫
ꯅꯈꯣꯏꯒꯤꯗꯣ ꯃꯇꯝ ꯀꯌꯥ ꯀꯨ ꯀꯨ ꯀꯨꯔꯦ꯫
ꯑꯩꯒꯤꯗꯣ ꯌꯥꯝꯅ ꯀꯨꯏꯗ꯭ꯔꯤꯗ ꯇꯨ ꯇꯨ ꯊ꯭ꯔꯤ ꯌꯦꯔꯁ ꯇꯪ ꯉꯥꯥꯏꯔꯤ꯫
ꯑꯣ ꯑꯗꯨꯁꯨ ꯌꯥꯝꯅ ꯀꯨꯏꯔꯦ꯫
ꯀꯨꯏꯕ ꯅꯠꯇꯦꯗ ꯃꯤꯗꯤ ꯁꯚꯦꯟ ꯑꯦꯠ ꯁꯨꯅꯕ ꯌꯥꯎꯅꯔꯕꯅꯦ ꯑꯈꯣꯏꯅ ꯁꯤꯗ ꯇꯨ ꯊ꯭ꯔꯤ ꯌꯦꯔꯁꯇ ꯇꯧ ꯂꯩꯔꯦ꯫
ꯀꯥꯏꯗꯦ ꯑꯗꯨꯁꯨ ꯆꯠꯄ ꯌꯥꯏ꯫ ꯅꯨꯡꯉꯥꯏꯔꯦ ꯅꯈꯣꯏꯗꯤ꯫
ꯈꯪꯗꯦꯗ ꯅꯨꯡꯉꯥꯏ
ꯐꯔꯦꯍꯦ ꯑꯗꯨꯁꯨ꯫
ꯎꯝ
ꯅꯨꯡꯉꯥꯏꯔꯦ ꯅꯪ ꯇꯨ꯫ ꯑꯗꯨꯒ ꯅ ꯅꯪꯒꯤ ꯅꯨꯄꯥꯗꯨ ꯀꯔꯤ ꯇꯧꯋꯦ꯫
ꯀꯩꯁꯨ ꯇꯧꯗꯦꯗ
ꯀꯩꯁꯨ ꯇꯧꯗꯦ ꯃꯥꯗꯨ꯫
ꯑ ꯇꯧꯗꯦ꯫
ꯀꯩ ꯃꯊꯦꯟ ꯆꯥ ꯍꯥ꯫ ꯍꯜꯂꯣ
ꯑꯣ꯫
ꯍꯥ ꯀꯩꯗꯧꯔꯤꯅꫭ ꯅꯪ ꯀꯩꯁꯨ ꯇꯧꯗꯦ꯫ ꯎꯝ ꯂꯩꯔꯝꯕꯅꯦ ꯑꯩꯗꯤ ꯅꯪꯗꯤ꯫
ꯑꯩꯁꯨ ꯀꯔꯤꯁꯨ ꯇꯧꯗꯦ ꯑꯗꯨꯃꯤꯅ ꯂꯩꯕꯅꯤ꯫
ꯅ
ꯑꯗꯨꯅ ꯁꯤꯗ ꯌꯦꯡꯉ ꯆꯥꯏ
ꯌꯦꯟ
ꯍꯣꯏ
ꯑꯣ ꯑꯍꯥꯎꯕ ꯆꯥꯏꯅ ꯑꯩꯗꯤ ꯀꯩꯅꯣ ꯊꯣꯡꯕ ꯆꯥꯏꯑꯦ ꯎꯝ ꯑꯩꯈꯣꯏꯗꯤꯀꯣ ꯉꯁꯤ ꯍꯋꯥꯏ ꯊꯣꯡꯕ ꯑꯣꯏꯅ ꯆꯥꯔꯦ
ꯎꯝ ꯍꯣꯏꯗꯨ ꯅꯪꯗꯣ ꯌꯥꯝꯅ ꯄꯥꯝꯕ꯭ꯔꯣ
ꯍꯥꯥ
ꯍꯣꯌꯥꯏꯗꯣ ꯌꯥꯝ ꯅ ꯄꯝꯕ‍꯭ꯔꯣ ꯅꯪ
ꯍꯋꯥꯏ ꯌꯥꯝꯅ ꯄꯥꯝꯗꯦ ꯑꯗꯣ ꯌꯨꯝꯗꯀꯣ ꯊꯣꯡꯉꯦ ꯍꯦꯛꯇ ꯑꯩꯗꯣ ꯑꯥ ꯏꯁꯥ ꯐꯅꯕꯅꯦꯅ ꯈꯜꯂꯒꯀꯣ ꯑꯗꯨꯝ ꯊꯣꯡꯕꯤꯌꯦ ꯃꯣꯏꯅ
ꯑꯣ
ꯣꯠ ꯈꯗ ꯌꯥꯦ ꯄ
ꯑꯗꯨꯗꯤ ꯅꯪ ꯀꯔꯤ ꯀꯔꯤ ꯄꯥꯝꯃꯦ ꯗ꯭ꯔꯦꯁꯀꯨꯝꯕꯗꯣ
ꯑꯥ ꯗ꯭ꯔꯦꯁꯇꯗꯤ ꯑꯩꯗꯤ ꯑ ꯑꯗꯨ ꯑꯗꯨꯝ ꯇꯤ ꯁꯥꯔꯠꯀ ꯄꯦꯟꯒꯗꯨꯅ ꯍꯦꯟꯅ ꯄꯥꯝꯃꯦ
ꯑꯣ ꯅꯥꯟꯗꯤ ꯗ꯭ꯔꯦꯁ ꯐ꯭ꯔꯣꯛꯒꯨꯝꯕ ꯑꯗꯨ ꯀꯨꯝꯕꯗꯣ ꯄꯥꯝꯗ꯭ꯔꯥ ꯅꯪ
ꯗꯤꯗ ꯑꯗꯨ ꯍꯧꯖꯤ ꯑꯗꯣ ꯑꯌꯥꯝꯕꯗꯤ ꯇꯤ ꯁꯥꯔꯠꯀ ꯄꯦꯟꯅꯒꯅ ꯍꯦꯟꯅ ꯄꯥꯝꯃꯦ ꯅꯪꯗꯤ
ꯑꯩꯁꯨ ꯆꯞ ꯃꯥꯟꯅꯩ ꯖꯤꯟꯁꯀꯨꯝꯕ ꯇꯤ ꯁꯔꯠꯀꯨꯝꯕ ꯄꯥꯝꯃꯦ
ꯑꯣ ꯑꯣ ꯀꯩ ꯃꯆꯨ ꯅꯪꯒꯤ ꯑꯄꯥꯝꯕ ꯃꯆꯨꯁꯦ ꯀꯩ ꯃꯆꯨ
ꯈ
ꯅꯪꯗꯤ ꯀꯩ ꯃꯆꯨꯅ ꯍꯦꯟꯅ ꯄꯥꯝꯒꯦ
ꯍꯥꯏꯗꯤ ꯍꯧꯖꯤꯛꯇꯣ ꯑꯩꯅ ꯄꯥꯝꯕꯗꯤꯀꯣ ꯎꯝ ꯆꯄꯥꯛ ꯑꯃꯒꯨꯝꯕ ꯆꯄꯥꯛ ꯈꯠ ꯅ ꯇꯦꯅ ꯑꯗꯨꯒꯔꯁꯨ ꯈꯔ ꯃꯥꯄꯜꯗ ꯆꯕꯒꯤꯀꯣ
ꯎꯝ
ꯑꯗꯨꯒꯨꯝꯕ ꯑꯃ ꯄꯥꯝꯃꯦ
ꯎꯝ
ꯅꯪꯗꯤ ꯄꯥꯝꯕ꯭ꯔꯣ
ꯑ ꯀꯣꯏ ꯇ ꯀꯃꯦ
ꯑꯩꯅ ꯅꯪꯉꯣꯟꯗ ꯁꯦꯟ ꯇꯣꯕ꯭ꯔ ꯑꯗꯨꯗꯤ ꯅꯪ ꯄꯥꯝꯕ꯭ꯔꯣ
ꯑ ꯑ ꯑꯗꯨꯗꯨ
ꯄꯥꯝꯕꯁꯤꯗꯤ ꯄꯥꯝꯕꯁꯤꯗꯤ ꯑꯗꯣ ꯇꯧꯁꯤ ꯍꯥ
ꯑꯗꯨꯗꯤ ꯚꯏ ꯇꯧꯔꯁꯦ ꯂꯩꯔꯁꯦ ꯎꯝ
ꯍꯣꯏ ꯑꯗꯨꯅꯦ ꯆꯥꯛꯍꯨꯝꯅꯦ ꯆꯍꯨꯝ ꯌꯥꯡꯈꯩꯗꯣ ꯊꯧꯔꯁꯨ ꯌꯥꯏꯀꯣ
ꯍꯣꯏ ꯌꯥꯏꯦ ꯌꯥꯏꯌꯦ ꯐꯖꯩꯌꯦ
ꯅꯪꯗꯨ ꯀꯔꯤ ꯃꯆꯨꯅ ꯄꯥꯝꯃꯦ
ꯑꯩꯗꯤ ꯕ꯭ꯂꯦꯛꯅ ꯍꯦꯟꯅ ꯄꯥꯝꯃꯦ
ꯑꯣ ꯑꯩꯗꯤ ꯕ꯭ꯔꯥꯎꯟꯁꯨ ꯐꯥꯝꯃꯦ
ꯕ꯭ꯔꯥꯎꯟꯗꯨꯁꯨ ꯐꯖꯩꯌꯦ ꯕ꯭ꯔꯥꯎꯟꯗꯣ
ꯍꯣꯏ ꯑꯗꯨ ꯑꫭꯎꯔꯗꯤ ꯅꯪ ꯕ꯭ꯂꯥꯏ ꯅ ꯑꯣꯗ ꯇꯒꯦꯔ
ꯍꯣꯏ ꯍꯣꯏ ꯇꯧꯈ꯭ꯔꯣ
ꯕ꯭ꯂꯦꯛꯅ ꯕ꯭ꯔꯥꯎꯟ ꯔꯥ
ꯎꯝ ꯕ꯭ꯂꯦꯛ ꯕ꯭ꯂꯦꯛ ꯑꯣꯏꯅ ꯇꯧꯔꯁꯤꯗ ꯍꯟꯗꯛꯇꯤ
ꯑꯣ ꯅꯪꯒꯤꯗꫭ ꯁꯋꯥꯏꯁꯤ ꯃꯔꯤꯅꯤꯀꯣ
ꯍꯣꯏ ꯁꯥꯏꯖꯇꯣ ꯈꯤꯇꯪ ꯐꯣꯔꯁꯦ ꯈꯤꯇꯪ ꯑꯩꯉꯣꯟꯗ ꯆꯥꯎꯋꯦꯕꯀꯣ ꯈꯤꯇꯪꯈꯛ ꯑꯗꯣ ꯊ꯭ꯔꯤ ꯑꯗꯨꯝ ꯇꯧꯔꯁꯨ ꯌꯥꯏ ꯊ꯭ꯔꯤꯗꯣ ꯌꯦꯡꯉꯒ
ꯑꯣ ꯍꯣꯏ ꯑꯗꯨꯒ ꯑꯃꯒ ꯁꯥꯏꯖ ꯄꯤꯈ꯭ꯔꯗꯤ ꯆꯥꯎꯔꯗꯤ ꯑꯗꯨꯒ ꯑꯃꯒ ꯁꯤ ꯁꫭꯏꯔꯁꯨ ꯌꯥꯏꯀꯣ
ꯑꯥ
ꯎꯝ ꯍꯣꯏ ꯑꯩꯁꯨ ꯑꯗꯨꯅ ꯄꯥꯝꯃꯦ ꯕ꯭ꯔꯥꯎꯟ ꯑꯗꯤ ꯕ꯭ꯔꯥꯎ ꯄꯝꯃꯦ
ꯍ ꯑꯗꯨꯗꯤ ꯅꯪ ꯭ꯔꯥꯎꯟꯗꯨ ꯇꯧꯕ ꯑꯗꯨ ꯅ ꯕ꯭ꯂꯦꯛꯗꯨ ꯇꯧꯔꯒꯦ
ꯍꯣꯏ ꯍꯣꯏ
ꯌꯨꯝꯗ ꯌꯨꯝꯗ ꯆꯠꯅꯤꯡꯗꯕ꯭ꯔꯣ ꯅꯪꯗꯤ
ꯍꯥ
ꯌꯨꯝ ꯆꯠꯅꯤꯡꯗꯕ꯭ꯔꫭ
ꯆꯠꯅꯤꯡꯉ ꯑꯗꯨ ꯑꯣꯏꯔꯁꯨ ꯑꯩꯗꯤ ꯏꯖꯝ ꯂꯔꯦ ꯃꯇꯨꯡꯗꯥ ꯆꯠꯅꯤ ꯍꯧꯖꯤꯗꯣ ꯆꯠꯄ ꯌꯥꯗ꯭ꯔꯦ
ꯎꯝ ꯁꯨꯇꯤ ꯊꯥꯗꯕ꯭ꯔꯣ
ꯍꯣꯏ ꯊꯥꯗꯦ ꯑꯩꯈꯣꯏꯒꯤ ꯚꯤꯀꯦꯁꯟꯗꯨ ꯂꯣꯏꯔꯦ ꯑꯗꯨ ꯑꯣꯏꯔꯁꯨ ꯑꯩꯈꯣꯏꯗꯤ ꯕꯀꯦꯟ ꯃꯅꯨꯡꯗꯁꯨ ꯑꯩꯈꯣꯏꯗ ꯍꯣꯁꯇꯦꯜꯗ ꯐꯝꯃꯦ ꯑꯩꯈꯣꯏꯗꫭ ꯆꯠꯄ ꯌꯥꯗ꯭ꯔꯦ ꯑꯗꯨꯅꯦ ꯍꯣꯏ
ꯀꯒꯤ ꯌꯥꯗꯔꯤꯕꯥ
ꯀꯨꯏꯔ° ꯔꯝꯕꯤꯗꯣ ꯌꯥꯗ꯭ꯔꯦ
ꯑꯗꯨꯅ ꯑꯩꯈꯣꯏꯗ ꯑꯗꯨꯝꯥꯏ ꯍꯣꯏ ꯔꯦꯟ ꯇꯧꯔꯒ ꯂꯦꯟꯁ꯭ꯂꯥꯏꯠ ꯑꯩꯈꯣꯏꯗ ꯂꯝꯕꯤꯗꯨꯀꯣ ꯂꯦꯟꯁ꯭ꯂꯥꯏꯠ ꯇꯧꯋꯦ ꯑꯩꯈꯣꯏ ꯑꯗꯨꯅ ꯑꯩꯈꯣꯏꯗꯤ ꯌꯨꯝꯗ ꯆꯞꯄ ꯌꯥꯗ꯭ꯔ° ꯑꯗꯨꯅꯦ ꯍꯣꯁꯇꯦꯜꯗ ꯑꯗꯨꯝꯅ ꯊꯝꯃꯦ
ꯑꯁ ꯑꯗꯨꯗꯤ ꯅꯨꯡꯉꯥꯏꯇꯦ ꯀꫭ ꯌꯨꯝ ꯆꯠꯂꯗꯤ ꯅꯨꯡꯉꯥꯏꯒꯗꯕ
ꯌꯨꯝꯗ ꯆꯠꯄꯅ ꯅꯨꯡꯉꯥꯏꯔꯦ ꯌꯨꯝꯗꯗꯤ ꯍꯟꯗꯛꯅꯨꯡꯁꯨ ꯅꯨꯡꯉꯥꯏꯔꯨꯔꯦ ꯃꯇꯝ ꯈꯔ
ꯎꯝ
ꯍꯣꯏ ꯅꯪꯉꯣꯟꯗ ꯋꯥꯔꯤ ꯁꯥꯕꯁꯨ ꯅꯨꯡꯉꯥꯏꯔꯦꯍꯦ ꯑꯗꯨꯒ ꯅꯪꯒꯤ ꯋꯥꯈꯜꯁꯨ ꯌꯥꯝꯅ ꯅꯨꯡꯁꯤꯌꯦ ꯈꯔ ꯄꯤꯔꯒ ꯀꯔꯤ ꯍꯥꯏꯒꯅꯤ
ꯅꯪꯗꯣ ꯋꯥꯔꯤ ꯁꯥꯟꯅꯕ ꯅꯨꯡꯉꯥꯏꯌꯦ
ꯅꯪ ꯂꯥꯁ ꯇꯥꯏꯝ ꯑꯥ ꯍꯥꯏꯒꯦ ꯅꯪꯅ ꯊꯤ ꯇꯧꯔꯒꯀꯣ ꯉꯁꯤ ꯍꯥꯏꯒꯦꯀꯣ
ꯍꯥꯏꯌꯣ ꯍꯥꯏꯌꯣ
ꯅꯪꯗꯨ ꯌꯥꯝꯅ ꯄꯤꯛꯔꯒ ꯑꯗꯨꯒ ꯅꯨꯡꯁꯤ ꯅꯨꯡꯁꯤꯌꯦ ꯑꯗꯨꯒ ꯅꯪꯒꯤ ꯁꯀꯤꯟꯒꯨꯝꯕ ꯑꯗꯨꯒꯨꯝꯕꯁꯨ ꯌꯥꯝꯅ ꯐꯩꯌꯦ
ꯎꯝ
ꯑꯗꯨꯀꯣ ꯑꯩꯗꯤ ꯋꯥꯟꯗꯔꯐꯨꯜ ꯇꯧꯏꯀꯣ ꯅꯪꯗꯨ ꯃꯥꯕꯨ ꯑꯥ ꯀꯔꯤꯔ ꯆꯤꯂꯤꯗꯨ ꯌꯥꯝ ꯆꯥꯕꯗꯣ